ꯍꯜꯂꯣ
ꯍꯜꯂꯣ ꯍꯜꯂꯣ
ꯇꯥꯔꯕꯣ
ꯑꯥ ꯇꯥꯔꯦ ꯇꯥꯔꯦ ꯇꯥꯔꯦꯕ
ꯎꯝ ꯑꯗꯨꯝ ꯁꯦꯡꯅ ꯅꯦꯠꯋꯥꯛ ꯅꯨꯡꯉꯥꯏꯅ ꯇꯥꯕ꯭ꯔꯥ
ꯕ꯭ꯔ ꯆ ꯑ ꯆꯥꯛ ꯆ ꯑꯥ ꯇꯥꯔꯦ ꯇꯥꯔꯦ ꯐꯖꯅ
ꯑꯥ
ꯇꯥꯔꯦ ꯑꯣ ꯑ ꯑꯩꯒꯤ ꯑꯩ ꯕꯣꯏꯁꯁꯦ ꯐꯟ ꯇꯥꯕ꯭ꯔꯣ
ꯇꯥꯏ ꯇꯥꯏ ꯁꯦꯡꯇ꯭ꯔꯤꯛ ꯁꯦꯡꯅ ꯇꯥꯏ
ꯑ ꯈꯤꯇꯪ ꯊꯤꯇꯦꯜ ꯂꯩꯕꯩ ꯇꯥꯏꯞꯇ ꯇꯧꯋꯤ
ꯀꯩꯗꯧꯋꯦꯕ
ꯑ ꯈꯤꯇꯪ ꯗꯤꯂꯦ ꯂꯩꯕꯩ ꯇꯥꯏꯞꯇ ꯇꯧꯋꯦꯕ ꯈꯤꯇꯪ ꯄꯟꯕꯩ ꯇꯥꯏꯞꯇ ꯍꯥꯏꯗꯤ ꯑꯩꯈꯣꯏ ꯉꯥꯡꯈꯤꯕꯗꯨꯒ ꯀꯣꯟꯅ ꯇꯥꯕꯩ ꯇꯥꯏꯞ ꯇ ꯇꯧꯋꯦꯕ
ꯑꯣ ꯀꯣꯜꯂꯦꯇꯤꯟ ꯀꯣꯜꯂꯦꯇꯤꯟ ꯁꯤ ꯂꯩꯕꯩ ꯇꯥꯏꯞꯂ
ꯑꯥ ꯍ ꯑꯗꯨꯏꯔꯥ ꯈꯪꯗꯦ ꯑ ꯆꯥꯛ ꯆꯥꯔꯕꯣ ꯕ꯭ꯔꯣ
ꯆꯥꯔꯦ ꯅꯣꯏ ꯆꯥꯗ꯭ꯔꯤꯕꯣ
ꯑꯁ ꯑꯩꯁꯨ ꯆꯥꯔꯦ ꯆꯥꯕ ꯍꯥꯏꯖꯦ ꯀꯨꯏꯗꯤ ꯀꯨꯏꯗ꯭ꯔꯤ
ꯑꯣ ꯀꯩ ꯀꯩ ꯌꯦꯟꯁꯥꯡ ꯆꯥꯕ
ꯌꯦꯟꯁꯥꯡꯖꯦ ꯑꯗꯨꯝ ꯀꯩꯅꯣꯅꯤꯅ ꯀꯥꯂꯦꯟꯅꯤꯅ ꯁꯧꯒ꯭ꯔꯤ ꯊꯣꯡꯕ ꯑꯃ ꯇꯧꯔꯦ ꯑꯗꯨꯗꯨꯒ ꯕꯤꯔ ꯑ ꯕꯤꯔꯌꯥꯅꯤ ꯑꯃꯒ ꯆꯥꯔꯦ ꯑꯗꯨꯒ ꯍꯋꯥꯏ ꯊꯣꯡꯕ ꯑꯃꯒ
ꯑꯣ ꯑꯁ ꯌꯥꯝꯃꯦꯍꯦ ꯃꯊꯦꯜ
ꯃꯊꯦꯜ ꯌꯥꯝꯃꯦ ꯃꯊꯦꯜꯗꯤ ꯀꯩꯅꯣꯅꯦ ꯁꯧꯔꯤ ꯍꯋꯥꯏꯗꯨ ꯈꯛꯇꯪꯅꯤ
ꯎꯝ ꯃꯥꯅꯦ ꯃꯥꯅꯦ ꯕꯤꯔꯌꯥꯅꯤꯗꯤ ꯆꯥꯛꯅꯦ
ꯃꯥꯅꯦ ꯍꯍ ꯍꯧꯖꯤꯛ ꯇꯥꯔꯕ ꯑꯣ ꯑꯩꯖꯤ ꯀꯩꯅꯣ ꯇꯧꯔꯝꯕꯅꯦ ꯁꯨꯝ ꯍꯄꯝꯕꯅꯦ ꯁꯥꯏꯌꯦꯅ ꯃꯩꯁꯨ ꯃꯨꯠꯈꯤꯕꯗ ꯉꯥꯏꯔꯤ ꯑꯩꯈꯣꯏꯁ꯭ꯋꯥꯏꯒꯤ ꯀꯩꯅꯣꯖꯦ ꯈꯤꯇꯪ ꯁꯥꯕꯖꯨ ꯌꯥꯗꯦ ꯏꯪꯕꯖꯨ ꯌꯥꯗꯦ ꯃꯩꯖꯦ ꯃꯨꯠꯇꯨꯏ ꯑꯗꯨꯝ ꯇꯧ ꯂꯩ ꯑꯕ ꯇꯝꯕ ꯅꯨꯡꯉꯥꯏꯕ ꯍꯥꯏꯖꯦ ꯅꯨꯡ ꯅꯨꯡꯉꯥꯏ ꯄꯣꯟꯇꯦꯗ ꯏꯟꯖꯤꯅꯤꯌꯥꯔꯤꯡ ꯍꯥꯏ ꯑꯗꯨꯝ ꯍꯥꯏꯗꯤ ꯄ꯭ꯔꯦꯁꯔ ꯑꯗꯨꯝ ꯎꯝ ꯂꯩꯌꯦꯕ ꯍꯧꯗꯩ ꯂꯣꯏꯕꯥꯎ
ꯏꯟꯖꯤꯅꯤꯌꯥꯔꯤꯡꯖꯦ ꯀꯔꯝꯕꯅꯣ ꯅꯪ ꯇꯝꯃꯤꯖꯤꯕꯣ
ꯑꯩꯅ ꯇꯝꯃꯤꯖꯦ ꯀꯩꯅꯣꯅꯦ ꯑ ꯏꯂꯦꯛꯇ꯭ꯔꯣꯅꯤꯛꯁꯇꯣ ꯈꯪꯕ꯭ꯔꯥ
ꯈꯪꯉꯦ ꯈꯪꯉꯦ
ꯑ ꯑꯩ ꯏꯂꯦꯛꯇ꯭ꯔꯣꯅꯤꯛꯁꯇ ꯇꯧꯕ
ꯅꯣꯏ ꯈꯔ ꯂꯩꯗꯥꯏ ꯅꯦ ꯏꯂꯦꯛꯇ꯭ꯔꯣꯅꯤꯛꯁ ꯏꯂꯦꯛꯇ꯭ꯔꯤꯀꯦꯜ ꯀꯝꯄ꯭ꯌꯨꯇꯔ ꯑꯗꯨ ꯑꯗꯥ ꯃꯈꯜ ꯈꯔ ꯂꯩꯗꯥꯏ
ꯑꯥ ꯃꯈꯜ ꯃꯔꯤ ꯃꯉꯥ ꯑꯩꯈꯣꯏ ꯃꯅꯤꯄꯨꯔꯗ ꯃꯉꯥꯃꯨꯛ ꯂꯩ ꯃꯥꯜꯂꯦ
ꯏꯂꯦꯛꯇ꯭ꯔꯣꯅꯤꯛꯁꯀ ꯏꯂꯦꯛꯇ꯭ꯔꯤꯀꯦꯜꯒꯩ ꯀꯩꯗ ꯈꯦꯠꯅꯩꯅꯣ
ꯑꯥ ꯀꯩꯅꯣꯅꯤꯅ ꯏꯂꯦꯛꯇ꯭ꯔꯣꯅꯤꯛꯁꯤꯅ ꯑꯃꯨꯛ ꯍꯥꯏꯗꯤ ꯏꯂꯦꯛꯇ꯭ꯔꯤꯀꯦꯜꯖꯦ ꯑꯁꯤꯁꯤꯅ ꯑꯃꯨꯛ ꯑ ꯀꯣꯔ ꯕ꯭ꯔꯥꯟꯁ ꯑꯣꯏꯅ ꯆꯤꯡꯉꯦꯕ ꯑꯗꯨꯒ ꯏꯂꯦꯛꯇ꯭ꯔꯣꯅꯤꯛꯁ ꯍꯥꯏꯖꯤꯅ ꯑꯃꯨꯛ ꯃꯥꯖꯦ ꯀꯩꯅꯣ ꯇꯧꯕ ꯍꯥꯏꯗꯤ ꯁꯦꯃꯤ ꯀꯟꯗꯛꯇꯔꯒꯨꯝꯕ ꯀꯣ ꯐꯣꯟꯗ ꯌꯥꯎꯕ ꯆꯤꯞꯁ ꯃꯆꯥ ꯃꯆꯥꯁꯤꯡꯗ ꯑꯗꯩ ꯑꯁ ꯁꯤꯒꯨꯝꯕꯖꯤꯗꯁꯨ ꯆꯪꯒꯤꯕ ꯌꯥꯏ ꯑꯗꯣ ꯃꯥꯖꯦ ꯍꯥꯏꯗꯤ ꯐ꯭ꯂꯦꯛꯁꯤꯕꯜ ꯑꯣꯏꯕ ꯀꯩꯅꯣꯗ ꯀꯝꯄ꯭ꯌꯨ ꯇꯔꯗꯖꯨ ꯆꯪꯒꯤꯕ ꯌꯥꯕ ꯑꯗꯨꯒ ꯏꯂꯦꯛꯇ꯭ꯔꯤꯀꯦꯜꯗꯖꯨ ꯆꯪꯒꯤꯕ ꯌꯥꯕ ꯑꯣꯏꯕꯗꯨꯒꯤ ꯍꯥꯏꯗꯤ ꯊꯕꯛ ꯀꯩꯀꯥ ꯄ꯭ꯂꯦꯁꯃꯦꯟ ꯀꯩꯀꯥ ꯂꯥꯛꯄ ꯀꯥꯟꯗ ꯃꯣꯏꯒꯤ ꯀꯝꯄ꯭ꯌꯨꯇꯔꯗ ꯐꯝꯃꯁꯨ ꯌꯥꯏ ꯑꯗꯨꯗꯩ ꯏꯂꯦꯛꯇ꯭ꯔꯤꯀꯦꯜꯗ ꯐꯝꯃꯁꯨ ꯌꯥꯏ ꯍꯥꯏꯌꯦꯕ
ꯑꯣ ꯏꯂꯦꯛꯇ꯭ꯔꯣꯅꯤꯛꯁ ꯀꯥꯡꯒꯨꯁꯦ
ꯑꯥ ꯏꯂꯦꯛꯇ꯭ꯔꯣꯅꯤꯛꯁ ꯀꯥꯡꯕꯨꯁꯦ ꯍꯥꯏꯗꯤ ꯈꯔ ꯐ꯭ꯂꯦꯛꯁꯤꯕꯜ ꯑꯣꯏꯕ ꯑꯗꯨꯒꯤ
ꯑꯗꯨ ꯅꯣꯏ ꯅꯣꯏ ꯀꯥꯡꯒꯨꯁꯦ ꯏꯆꯟ ꯆꯟꯅꯕꯩ ꯋꯥꯔꯤꯅꯤꯅꯦ
ꯏꯆꯟ ꯆꯠꯅꯕꯒꯤ ꯃꯑꯣꯡꯗ ꯑꯗꯣ ꯏꯆꯟ ꯆꯠꯅꯕ ꯍꯥꯏ ꯑꯩꯁꯦ ꯌꯥꯗ꯭ꯔꯗꯤ ꯑꯗꯨꯝ ꯆꯟꯅꯔꯣꯏꯗꯣꯏꯅꯦ
ꯍꯣꯏ ꯍꯣꯏꯅꯦ ꯑꯗꯨꯕꯨꯗꯤ ꯑꯗꯣ ꯆꯥꯟꯁꯇꯤ ꯑꯣꯄꯣꯔꯆꯨꯅꯤꯇꯤꯗꯤ ꯂꯩ
ꯑ ꯑꯣꯄꯣꯔꯆꯨꯅꯤꯇꯤꯗꯤ ꯂꯩꯔꯤꯅꯤ ꯐꯖꯅ
ꯍꯣꯏꯣꯏ ꯍꯧꯖꯤꯛ ꯎꯝ ꯋꯥꯠꯂꯤꯅꯦ ꯆꯍꯤ ꯀꯩꯅꯣꯝ ꯋꯥꯠꯂꯤꯕ ꯑꯅꯤ ꯑꯍꯨꯝꯃꯨꯛ ꯋꯥꯠꯂꯤꯕ
ꯑꯥ ꯆꯍꯤ ꯑꯅꯤ ꯑꯍꯨꯝꯃꯨꯛ ꯋꯥꯠꯂꯤ ꯑꯩꯁꯨ ꯍꯟꯗꯛꯁꯨ ꯀꯩꯅꯣ ꯇꯧꯕꯅꯦ ꯁꯀꯣꯂꯔꯁꯤꯞꯇꯨꯁꯨ ꯊꯥꯏꯑꯕ
ꯎꯝ
ꯁꯀꯣꯂꯔꯁꯤꯞꯇꯨꯁꯨ ꯀꯩꯅꯣ ꯃꯌꯥ ꯑꯣꯏꯕꯅꯦꯕ ꯍꯥꯏꯗꯤ ꯋꯥꯟ ꯌꯔ ꯃꯌꯥ ꯑꯗꯥꯏꯃꯨꯛ ꯑꯣꯏꯕꯅꯦꯕ
ꯎꯝ
ꯑꯗꯨ ꯊꯥꯈꯤꯕꯗꯣ ꯑꯃꯨꯛ ꯃꯣꯏꯒꯤ ꯏꯃꯥꯟꯅꯕꯣꯏꯒꯤꯅ ꯑꯃꯨꯛ ꯂꯣꯏꯅꯃꯛ ꯀꯩꯅꯣ ꯇꯧꯔꯛꯑꯒ ꯍꯥꯏꯗꯤ ꯚꯦꯔꯤꯐꯥꯏꯠ ꯇꯧꯔꯒ ꯑꯩꯒꯤꯅ ꯑꯃꯨꯛ ꯇꯧꯔꯛꯇꯕꯤꯅꯦꯕ ꯑꯃꯨꯛ ꯆꯪꯍꯧꯗ꯭ꯔꯦ ꯑꯗꯨꯖꯨ ꯑꯃꯨꯛ
ꯑꯣ ꯆꯪꯍꯧꯗ꯭ꯔꯦ ꯑꯗꯨꯗꯤ ꯆꯍꯤ ꯑꯃꯒꯤ ꯃꯥꯡꯖꯔꯦ
ꯆꯍꯤ ꯑꯃꯒꯤ ꯃꯥꯡꯖꯔꯦꯗꯨꯝ
ꯎꯝ ꯄꯥꯝꯃꯨꯏꯅꯦ ꯑꯗꯣ ꯄꯩꯁꯥꯗꯨ ꯃꯆꯥꯅ
ꯄꯩꯁꯥꯗꯨ ꯃꯆꯥ ꯅꯠꯇꯕꯅꯤꯅ ꯄꯥꯝꯃꯨꯏ ꯍꯥꯏꯔ ꯀꯩꯝꯗꯤ ꯎ ꯎꯄꯥꯏ ꯂꯩꯇꯦ ꯑꯗꯨꯝ
ꯅꯣꯏꯖꯦ ꯑꯃ ꯂꯥꯡꯒꯣꯜꯒꯤꯗꯨꯔꯣ ꯅꯣꯏ ꯏꯟꯁꯇꯤꯇ꯭ꯨꯠꯁꯦ
ꯑ ꯂꯥꯡꯒꯣꯜꯒꯤꯅ ꯑꯁ ꯏꯟꯁꯇꯤꯇ꯭ꯌꯨꯠꯀꯗꯤ ꯀꯩꯁꯨ ꯐꯖ ꯐꯖ ꯑꯝꯇ ꯅꯠꯇꯦꯗ ꯇꯧꯔ ꯄꯨꯔꯥ ꯀꯩꯅꯣꯒꯤ ꯀꯣꯂꯦꯖ ꯑꯃ ꯑ ꯀꯣꯂꯦꯖꯀ ꯃꯥꯟꯖꯗꯕꯅꯦ
ꯎꯝ ꯑꯗ ꯅꯪ ꯇꯃꯦꯜ ꯂꯥꯡꯒꯣꯜꯒꯤꯗꯣ ꯑꯣꯏꯗꯣꯏ ꯅꯠꯇ꯭ꯔꯕ
ꯑ ꯂꯥꯡꯒꯣꯜꯒꯤꯗꯣ ꯑꯣꯏꯗꯣꯏꯅꯦ
ꯎꯝ ꯏꯁꯩ ꯀꯩꯅꯣꯒ ꯇꯧꯒꯥꯏꯕꯗꯣ ꯐꯦꯅꯣꯃꯦꯅꯟꯒ ꯇꯧꯕꯗꯣ ꯅꯣꯏꯒꯤꯗ ꯅ
ꯑ ꯅꯠꯇꯦ ꯐꯦꯅꯣꯃꯦꯅꯟꯗꯨꯅ ꯀꯩꯅꯣꯒꯤ ꯑꯣꯏꯗꯣꯏꯕ ꯑꯦꯝ ꯑꯥꯏ ꯇꯤꯒꯤ
ꯑꯣ
ꯑꯦꯝ ꯑꯥꯏ ꯇꯤꯒꯤꯔꯅꯦ ꯑꯗꯨ ꯑꯣ ꯑꯦꯝ ꯇꯤ ꯌꯨꯒꯤ ꯑꯣꯏꯗꯕ ꯑꯦꯝ ꯇꯤ ꯌꯨꯒꯤ
ꯑꯦꯝꯇꯤ ꯌꯨ ꯑꯦꯝꯇꯤ ꯌꯨ
ꯑꯗꯨꯒ ꯑꯦꯝ ꯑꯥꯏ ꯇꯤꯒꯤꯅ ꯀꯩꯅꯣ ꯔꯦꯖꯣꯗꯣ
ꯎꯝ ꯑꯦꯝ ꯌꯨꯒꯤ ꯃꯥꯏꯇꯤꯒꯤꯅ ꯔꯦꯖꯣ
ꯑꯥ
ꯎꯝ ꯅꯣꯏꯒꯤꯗꯤ ꯀꯩ ꯇꯧꯒꯦ
ꯑꯩꯈꯣꯏꯒꯤꯅ ꯑꯧꯒ꯭ꯔꯤꯅ ꯑꯃ ꯇꯥꯔꯕ
ꯑꯣ ꯑꯩꯒ꯭ꯔꯤ ꯍꯪꯒꯦꯟ ꯆꯣꯡꯕ ꯀꯥꯏꯅ ꯇꯩꯕꯗꯨꯔꯣ
ꯑ ꯅꯠꯇꯦ ꯑꯧ ꯀꯨꯏꯑꯅ ꯆꯥꯎꯅ ꯑꯃꯗꯤ ꯇꯧꯕꯅꯦ ꯑꯗꯨ ꯇꯧꯗꯕ ꯀꯨꯏꯔ ꯃꯥꯜꯂꯦ ꯃꯣꯏꯁꯦ
ꯑꯣꯒ꯭ꯔꯤ ꯑꯣ ꯑꯣꯒ꯭ꯔꯤꯗꯣ ꯈꯪꯉꯦ ꯈꯪꯉꯦ ꯉꯍꯥꯟꯋꯥꯏ ꯑꯣꯒ꯭ꯔꯤ ꯇꯧꯔꯝꯕꯗꯣ ꯈꯪꯍꯧꯋꯦ
ꯍꯥꯟꯋꯥꯏ ꯑꯣꯒ꯭ꯔꯤ ꯊꯤ ꯊꯤ ꯆꯥꯎꯅ ꯇꯧꯕꯅꯦꯕ ꯑꯗꯣ ꯈꯪꯗꯦ ꯀꯣꯂꯦꯖꯁꯦ ꯄꯩꯁꯥ ꯂꯩꯇꯕꯗꯩꯔ ꯀꯩꯅꯣ ꯈꯪꯗꯦ
ꯑꯣ ꯑꯣ ꯑꯣꯒ꯭ꯔꯤꯗꯨꯅ ꯅꯣꯏ ꯏꯟꯁꯇꯤꯇ꯭ꯌꯨꯠꯅ ꯁꯤꯟꯕꯅꯦꯕ ꯍꯜꯂꯣ
ꯇꯥꯕ꯭ꯔꯕ꯭ꯔꯣ
ꯎꯝ ꯇꯥꯏꯌꯦ
ꯑꯣ
ꯑꯣ ꯑꯣꯒ꯭ꯔꯤꯗꯨꯅ ꯅꯣꯏ ꯏꯟꯁꯇꯤꯇ꯭ꯌꯨꯠꯅ ꯁꯤꯟꯕꯅꯦꯕ
ꯑꯥ ꯎꯒ꯭ꯔꯤꯗꯨꯅ ꯑꯩꯈꯣꯏꯅ ꯁꯤꯟꯕ
ꯀꯩ ꯀꯩ ꯄ꯭ꯔꯣꯒꯥꯝꯅꯣꯗꯣ ꯇꯧꯈꯤꯕꯗꯨꯣ ꯏꯁꯩ ꯅꯨꯡꯉꯥꯏ ꯑꯗꯨꯝ
ꯑꯗꯨꯝ ꯂꯣꯏ ꯁꯨꯔꯕꯅꯤꯗ ꯑꯗꯨꯝ ꯍꯥꯏꯗꯤ ꯑꯗꯨꯗꯤ ꯆꯥꯎꯕꯅꯦꯕ ꯑꯗꯨꯒ ꯍꯥꯏꯗꯤ ꯑ ꯐꯦꯁꯟ ꯁꯣ ꯍꯧꯗꯗꯤ ꯁꯤ ꯃ꯭ꯌꯨꯖꯤꯀꯦꯜ ꯅꯥꯏꯠ ꯑꯗꯨ ꯃ꯭ꯌꯨꯖꯤꯀꯦꯜ ꯅꯥꯏꯠꯇꯨꯁꯨ ꯍꯥꯏꯗꯤ ꯃꯣꯏꯒꯤ ꯑꯐꯥꯎ ꯑꯐꯥꯎꯕ ꯃꯌꯥꯝꯁꯨ ꯀꯧꯕꯅꯦꯕ
ꯑꯣ ꯑꯗꯨ ꯀꯣꯁꯄꯂꯦ ꯀꯩ ꯀꯂꯣꯏ
ꯑ ꯀꯣꯁ꯭ꯞꯂꯦ ꯑꯗꯨꯗꯩꯗꯤ ꯒꯦꯃꯤꯡꯒꯤ ꯑꯣꯏꯅ ꯇꯣꯉꯥꯟꯅ ꯑꯃꯨꯛ ꯇꯧꯕ ꯑꯗꯨꯗꯩꯗꯤ ꯑꯗꯨ ꯃꯌꯥꯝ ꯇꯧꯕꯅꯦꯕ
ꯎꯝ ꯀꯩꯅꯣꯒꯤ ꯇꯥꯏꯞꯇ ꯑꯩꯈꯣꯏꯒꯤ ꯑꯦꯝ ꯌꯨꯒꯤ ꯃꯦꯟꯁꯤꯠꯀꯨꯝꯕꯩ ꯇꯥꯏꯞꯇ
ꯑꯥ ꯑꯥ ꯑꯥ ꯃꯥꯅꯦ ꯃꯥꯅꯦ ꯑꯗꯨꯗꯒꯤꯕꯨ ꯍꯦ ꯆꯥꯎꯕꯅꯤꯗ ꯃꯣꯏ ꯐꯟ ꯀꯩꯀꯥ ꯀꯥꯏꯊꯔꯛꯄꯗꯣ ꯁꯤꯗꯤꯟ ꯆꯥꯑꯣꯅꯥꯀꯥꯏ ꯅꯦ ꯃꯣꯏ ꯑꯦꯟ ꯑꯥꯏ ꯇꯤꯒꯤꯅꯤꯅ ꯄꯨꯂꯞ ꯑꯦꯟ ꯑꯥꯏ ꯇꯤꯒꯤ ꯑꯣꯜ ꯏꯟꯗꯤꯌꯥꯒꯤ ꯑꯣꯏꯅ ꯀꯥꯏꯊꯕꯅꯦꯕ ꯄꯩꯁꯥꯗꯣ
ꯎꯝ
ꯈꯪꯗꯦ ꯀꯃꯥꯏꯅ ꯂꯣꯏꯁꯤꯟꯈ꯭ꯔꯅꯣ ꯀꯥꯏ ꯀꯥꯏꯗ ꯑꯗꯨꯝ ꯊꯨꯞꯆꯟꯈ꯭ꯔꯅꯣ ꯈꯪꯗꯦ ꯑꯗꯨꯝ ꯂꯣꯏꯔꯣꯏ
ꯆꯍꯤ ꯑꯅꯤ ꯑꯍꯨꯝ ꯈꯔꯗꯤ ꯀꯨꯏꯗ꯭ꯔꯦꯅꯦ ꯇꯧꯔꯛꯇ꯭ꯔꯤꯁꯦꯀꯣ
ꯇꯧꯗꯕ ꯆꯍꯤ ꯑꯅꯤ ꯑꯍꯨꯝ ꯃꯉꯃꯨꯛ ꯁꯨꯔ ꯃꯥꯜꯂꯦ
ꯃꯉꯥꯃꯨꯛ ꯁꯨꯔꯕ ꯎꯝ ꯑꯗꯣ
꯭ꯕꯔꯣꯗꯤ ꯆꯥꯛ ꯆꯥꯔꯕ
ꯆꯔꯦ ꯆꯔꯦ
ꯀꯩ ꯀꯩ ꯃꯊꯦꯜ ꯆꯥꯔꯕ
ꯏꯔꯣꯝꯕꯥ ꯆꯥꯏ
ꯏꯔꯣꯝꯕ
ꯎꯝ
ꯑꯩ ꯑꯟꯗ꯭ꯔꯣꯁꯦ ꯑꯝꯇꯪ ꯀꯩꯅꯣ ꯇꯧꯒꯦ ꯇꯧꯕꯅꯤꯅ ꯆꯠꯀꯦ ꯇꯧꯕꯅꯤ ꯁꯨꯛꯆꯠ ꯆꯗ꯭ꯔꯤ ꯍꯥꯏꯕ ꯑꯩꯁꯦ
ꯑꯥ
ꯅꯪ ꯅꯛ ꯂꯩꯔꯤꯁꯤ ꯅꯪꯉ ꯆꯠꯊꯣꯛꯎꯔ ꯂꯣꯏꯔꯦ ꯀꯩꯅꯣꯅꯦ ꯑꯩꯈꯣꯏ ꯏꯆꯤꯜ ꯏꯅꯥꯎ ꯍꯣꯡꯅꯔꯒ ꯀꯣꯏꯕ
ꯌꯥꯏ ꯑꯗꯨꯕꯨꯗꯤ ꯑꯗꯨꯗꯤ ꯆꯠꯀꯦ ꯈꯜꯂꯒ ꯑꯗꯨꯝ ꯀꯩꯅꯣ ꯇꯧꯕꯒꯤꯆꯠ ꯑꯗꯨ ꯌꯥꯗ ꯂꯩꯔꯤꯕꯔꯤ
ꯏꯅꯥꯎ ꯄꯦꯛꯀ ꯆꯤꯡꯕ꯭ꯔꯣ
ꯑꯥ
ꯄꯦꯀꯆꯤꯡꯕ꯭ꯔꯕ
ꯇꯧꯏ ꯇꯧꯏ ꯑꯗꯨ ꯑꯗꯨ ꯇꯧꯗꯦ ꯌꯄꯣꯟꯗꯤ ꯏꯟꯖꯤꯅꯤꯌꯥꯔꯤꯡꯗ ꯇꯧꯔꯗꯤ
ꯑꯩꯗꯤ ꯇꯧꯗꯦ ꯍꯦ
ꯑꯩꯈꯣꯏꯒꯤꯗꯤ ꯏꯁꯇ꯭ꯔꯦꯁꯁꯦ ꯑꯔꯣꯏꯕꯤꯅꯤꯗꯣ
ꯎꯝ
ꯑꯗꯨꯒꯝꯕꯅ ꯑꯗꯨꯗ ꯑꯃꯨꯛꯇ ꯑꯗꯨꯗꯣ ꯌꯥꯝ ꯀꯥ ꯍꯦꯟꯅ ꯇꯧꯁꯤꯟꯕꯗꯤ ꯅꯠꯇꯦꯗ ꯃꯔꯛ ꯃꯔꯛꯇꯅꯤꯗ ꯀꯦꯖꯨꯋꯦꯜꯂꯤ ꯍꯥꯏꯦ
ꯍꯣꯏ ꯀꯩꯁꯨ ꯀꯥꯏꯗꯦꯗ ꯍꯦꯟꯖꯤꯟꯕꯤꯗ꯭ꯔ ꯂꯣꯏꯔꯦ ꯇꯧꯍꯜ ꯂꯣꯏꯔꯦ ꯀꯩꯅꯣꯅꯦ ꯑꯌꯥꯝꯕ ꯂꯩꯈꯤꯗꯦ
ꯃꯥꯅꯦ
ꯄꯨꯗꯔ ꯉꯥꯎꯍꯜꯂꯣꯏꯦ
ꯑꯃ ꯀꯩꯗꯕ ꯆꯦꯔꯤ ꯕ꯭ꯂꯣꯖꯨꯝꯒ ꯍꯥꯏꯕꯗꯣ ꯑꯗꯨ ꯑꯗꯥ ꯑꯗꯨꯗ ꯑꯟꯗ꯭ꯔꯣꯗ ꯀꯦ ꯃꯣꯏꯗꯅꯦ
ꯑꯁ ꯌꯥꯔꯔ ꯆꯦꯔꯤ ꯂꯁꯨ ꯑꯗꯨꯗꯤ ꯍꯣꯏ ꯃꯥꯅꯦ ꯑꯗꯣ ꯄꯥꯝꯕꯤꯗ ꯀꯌꯥꯅꯣ ꯍꯧꯕꯦ ꯃꯔꯤ ꯃꯉꯥꯃꯨꯛ ꯍꯧꯔꯒ
ꯑꯣ ꯑꯣ
ꯐꯅ ꯑꯃꯈꯛꯀ ꯁꯥꯠꯄꯅꯤ
ꯗꯤꯑꯣ ꯊꯥꯒ ꯂ ꯌꯥꯔꯣꯏꯁ ꯍꯖꯔ ꯅꯣ ꯃꯅꯥ
ꯎꯝ ꯕꯤꯗꯤ ꯑꯣꯏꯗꯗꯤ ꯑꯦꯗꯤꯇꯤꯡ ꯍꯌꯡꯞ ꯃ ꯊꯣꯛꯂꯛꯑꯕꯅꯤꯅ ꯃꯥꯒꯤ ꯀꯂꯔ ꯀꯩꯀꯥ ꯂꯣꯏ ꯁꯦꯝꯃꯦꯗꯅ
ꯑꯥ
ꯑꯗꯨꯒ ꯍꯦꯟꯅ ꯄꯨꯔꯥ ꯀꯩꯅꯣ ꯃꯥꯜꯍꯟꯈꯤꯕꯒꯤ ꯋꯥꯅꯤꯗ ꯑꯗꯣ ꯑꯁꯦꯡꯕꯗ ꯎꯕꯗꯨꯒꯗꯤ ꯌꯥꯝ ꯈꯦꯠꯅꯔꯝꯃꯦ
ꯇꯅꯤ
ꯑꯩꯈꯣꯏ ꯁ꯭ꯋꯥꯏꯗ ꯆꯜ ꯂꯣꯖꯃꯝ ꯁꯥꯠꯄꯗ ꯇꯨꯔꯤꯁ ꯏꯁꯄꯣꯠ ꯑꯣꯏ ꯉꯝꯃꯤꯅꯦ ꯃ ꯂꯩ ꯂꯗ ꯂꯕꯤꯗ ꯄꯁꯥꯁꯜ ꯍꯥꯏ
ꯑꯗꯨꯕꯨꯗꯤ ꯃꯐꯝꯁ ꯂꯩꯔꯛꯇꯕꯩꯅꯤ
ꯎꯝ
ꯀꯩꯅꯣ ꯀꯩꯀꯥ ꯍꯥꯏꯗꯤꯣꯏꯁꯦ ꯑꯗꯨꯝ ꯀꯩꯅꯣꯗꯗꯤ ꯀ ꯂꯥꯛꯄ ꯅꯠꯇ꯭ꯔꯣ ꯑꯗꯨꯝ ꯁ꯭ꯋꯥꯏꯗꯗꯤ ꯀꯣꯂꯤꯁ ꯀꯩꯀꯥ ꯆꯠꯂꯛꯄꯒꯦ
ꯑꯩꯗꯤ ꯍꯣꯁꯇꯦꯜꯗ ꯂꯩꯔꯝꯃꯦ
ꯗ ꯀꯣꯂꯦꯁ ꯀꯗ
ꯎꯝ ꯔꯔꯤꯟꯇꯔꯔꯃꯦ ꯒꯥ ꯀꯣꯟꯅ ꯌꯨꯅꯤꯚꯔꯁꯤꯇꯤꯗ ꯑꯃꯨꯛ ꯍꯣꯁꯇꯦꯜꯗ ꯑꯃꯨꯛ ꯂꯩ
ꯎꯝ
ꯑꯩ ꯁꯨꯝ ꯍꯧꯖꯤꯛ ꯍꯧꯖꯤꯛ ꯍꯧꯖꯤꯛꯁꯨ ꯀꯩꯅꯣ ꯇꯧꯋꯦ
ꯎꯝ ꯍꯁꯨ ꯍꯣꯁꯇꯦꯜꯗ ꯑꯩ ꯔꯨꯝ ꯑꯗꯨꯝ ꯂꯩꯔꯤꯕ ꯑꯩ ꯀꯩꯅꯣ ꯌꯨꯝꯗ ꯊꯕꯛ ꯂꯩꯕ ꯂꯥꯛꯄꯅꯦꯕ ꯑꯅꯥꯕ ꯌꯥꯎꯕ
ꯑꯣ ꯑꯗꯨꯝ ꯃꯈꯥ ꯀꯩꯅꯣ ꯇꯧꯊꯈꯤꯗꯣꯏꯔꯥ ꯄꯤ ꯖꯤ ꯇꯧꯊꯈꯤꯗꯣꯏꯔ‌ꯣ ꯅꯠꯇ꯭ꯔꯒ ꯑ ꯄꯤ ꯖꯤ ꯍꯥꯏꯗꯤ ꯑ ꯄꯣꯁ ꯒꯔ‌ꯦꯖꯨꯌ‌ꯦꯠ ꯑ ꯄꯤ ꯖꯤ ꯍꯥꯏꯁꯤꯅ ꯑ ꯃꯥꯁꯇꯔ ꯂꯣꯏꯔꯒ ꯇꯧꯕꯗꯣ ꯀꯩꯅꯣꯃ ꯄꯤ ꯍꯆ ꯗꯤ ꯍꯥꯏꯗꯥꯏꯅ‌ꯦ
ꯎꯝ
ꯄꯤ ꯑꯩꯆ ꯗꯤ ꯇꯧꯊꯈꯤꯗꯣꯏꯔꯣ
ꯄꯤ ꯑꯩꯆ ꯗꯤꯗꯣ ꯉꯍꯥꯟꯅ ꯑꯦꯛꯖꯥꯝ ꯊꯥꯎꯍꯧꯕꯅꯦ ꯑꯗꯣ ꯖꯤ ꯑꯥꯔ ꯑꯦꯐ ꯈꯜꯂꯗꯤ ꯇꯧꯅꯤ ꯑꯗꯣ ꯈꯟ ꯗ꯭ꯔꯗꯤ ꯇꯧꯔ‌ꯣꯏ ꯖꯤ ꯑꯥꯔ ꯑꯦꯐ ꯅꯠꯇꯗꯤ ꯏꯁꯇꯥꯏꯄꯦꯟꯗꯣ ꯄꯤꯛꯏ ꯀꯥꯟꯗꯦꯕ
ꯑꯥ
ꯖꯤ ꯔ ꯑ‌ꯦꯐ ꯖꯤ ꯔ ꯑꯦꯐ ꯀ ꯐꯪ ꯇꯥꯔꯗꯤ ꯖꯤ ꯔ ꯑꯦꯐ ꯐꯥꯎ ꯉꯝ ꯇꯥꯔꯗꯤ ꯄꯤ ꯑꯩꯁꯦ ꯗꯤ ꯇꯧꯕꯅ ꯐꯕ
ꯑꯣ ꯑꯗꯨ ꯐꯥꯎꯕꯗꯇꯥꯏꯄꯤꯅꯤ ꯃꯣꯏ ꯀꯌꯥꯅꯣ ꯄꯤꯕꯗꯣ ꯀꯌꯥꯃꯨꯛ ꯄꯤꯒ ꯇ꯭ꯋꯦꯟ ꯊꯥꯔꯇꯤ ꯀꯦꯗ ꯌꯧꯕ
ꯊꯥꯔꯇꯤ ꯑꯩꯠ ꯑꯣꯏꯔꯝꯒꯅꯤ ꯑꯍꯥꯟꯕꯒꯤ ꯑꯗꯨꯒ ꯀꯣꯟꯅ ꯃꯣꯏ ꯀꯩꯅꯣ ꯉꯁꯥꯏ ꯖꯨꯅꯤꯌꯔꯗꯣ ꯖꯤ ꯑꯥꯔ ꯑꯦꯐꯁꯦ ꯖꯨꯅꯤꯌꯔ ꯔꯤꯁꯔꯁ ꯐꯦꯂꯣ ꯍꯥꯏꯕꯅꯤꯗꯅ
ꯑꯥ
ꯑꯦꯁ ꯑꯔ ꯑꯦꯐ ꯑꯅꯤ ꯁꯤꯅꯤꯌꯔ ꯑꯣꯂꯛꯑꯀꯟꯗ ꯆꯍꯤ ꯑꯅꯤꯃꯨꯛꯛꯇ ꯀꯅ ꯂꯩꯔꯀꯥꯟꯗ ꯑꯦꯁ ꯑꯔ ꯑꯦꯐ ꯑꯃꯨꯛ ꯑꯣꯂꯛꯑꯀꯟꯗ ꯀ‌ꯣꯟꯅꯥ ꯐꯣꯔꯇꯤꯒ ꯁꯝꯊꯤꯡ ꯂꯥꯛꯄꯅꯤ ꯌꯥꯝ ꯍꯦꯟꯒꯠꯄ ꯅꯠꯇꯦꯗ ꯑꯗꯨꯕꯨꯗꯤ ꯐꯣꯔ ꯊꯥꯎꯖꯟꯃꯨꯛꯀꯤ ꯆꯥꯡ ꯑꯣꯏꯔꯝꯒꯅꯤ
ꯑꯗꯨꯝ ꯑꯗꯨ ꯍꯥꯏꯗꯤ ꯑꯗꯨꯝ ꯁꯥꯇ꯭ꯔꯒꯤ ꯑꯣꯏꯔꯤꯀꯥꯟꯗ ꯑꯗꯨꯝ ꯑꯗꯨꯝ ꯐꯪꯉꯗꯤ ꯑꯗꯨꯝ ꯌꯥꯗꯤ ꯌꯥꯔꯍ‌ꯦ ꯍꯥꯏꯗꯤ ꯏꯁꯥꯅ ꯑꯗꯨꯝ ꯏꯟꯗꯤꯄꯦꯟꯗꯦꯟꯗꯤ ꯑꯣꯏꯔꯅꯦ
ꯃꯤꯅꯤꯃꯝ ꯊ꯭ꯔꯤ ꯌꯔꯁ ꯍꯣꯏ ꯊ꯭ꯔꯤ ꯑꯦꯟ ꯍꯥꯐꯄꯨ ꯍꯥꯏꯔꯣ ꯀꯩꯅꯣꯗ ꯄꯤ ꯑꯩꯁ ꯗꯤ ꯇꯧꯅꯩꯖ‌ꯦ
ꯎꯝ
ꯑꯗꯨ ꯑꯗꯨꯏ ꯆꯥꯡꯗꯣ ꯑꯗꯨꯃꯥꯏꯅ ꯊꯥꯔꯇꯤ ꯊꯥꯎꯖꯟ ꯑꯕꯞ ꯐꯣꯔꯇꯤ ꯑꯗꯨꯃꯥꯏꯅ ꯂꯥꯛꯇꯥꯔꯗꯤ ꯀꯣꯝꯃꯦꯗꯅ
ꯎꯝ ꯀꯣꯃꯦꯑꯗꯨꯕꯨꯗꯤ
ꯑꯗꯨꯏ ꯋꯥꯅꯤꯗ ꯑꯗꯨ ꯆꯨꯝꯅ ꯅꯦꯠꯇꯪ ꯐꯥꯎꯕ ꯑꯣꯏꯇꯥꯔꯗꯤ ꯄꯩꯁꯥꯗꯣ ꯂꯤꯁꯤꯡ ꯅꯤꯄꯥꯟꯃꯨꯛ ꯈꯛꯇ ꯂꯥꯛꯄꯅꯦꯕ ꯊꯥꯒꯤ
ꯑꯣ ꯅ‌ꯦꯠ ꯈꯛꯇꯪ ꯐꯥꯎꯔꯒꯅ
ꯅ‌ꯦꯠꯇꯪ ꯐꯥꯎꯔꯗꯤ
ꯑꯣ ꯑꯗꯨ ꯀꯩꯅꯣ ꯇꯧꯔꯗꯤ ꯍꯥꯏꯗꯤ ꯑꯩꯈꯣꯏꯒꯤ ꯃꯥꯔꯛꯇꯨꯒꯤ ꯃꯈꯥ ꯑꯥ ꯑꯃꯥ ꯍꯥꯏꯔꯨꯅꯦ
ꯑꯅꯧꯕ ꯑꯃ ꯇꯧꯔꯛꯑꯒꯦ ꯃꯤꯅꯤꯠ ꯁꯤꯞ ꯀꯥꯟꯗꯦꯕ
ꯑꯣꯀꯦ ꯑꯣꯀꯦ
ꯎ ꯑꯩꯗꯣ